ꯑꯥ ꯇꯕ꯭ꯔꯣ ꯇꯥꯕ꯭ꯔꯣ ꯍꯥꯎꯅꯦ ꯏꯁ ꯏꯁ
ꯄꯥꯏꯔꯤꯕꯣ꯫
ꯑꯁ ꯍꯟꯗꯛꯇꯤ ꯅꯨꯡꯉꯥꯏꯕꯒ ꯈꯪꯗ꯭ꯔꯦꯗ
ꯀꯗ
ꯑꯁ ꯍꯛꯆꯥꯡꯖꯦ ꯅꯥꯗꯅ ꯐꯪꯃꯨꯡꯗꯩ ꯍꯧꯒꯠ ꯉꯝꯗ꯭ꯔꯦꯅꯦ꯫
ꯎꯝ ꯀꯩ ꯅꯔꯤꯅꯣ꯫
ꯉꯔꯥꯡ ꯉꯍꯥꯟꯗꯒꯤ ꯂꯣꯛ ꯂꯥꯏꯍꯧ ꯇꯧꯗꯨꯅ ꯍꯧꯖꯤꯛ ꯑꯏꯪ ꯑꯁꯥ ꯑꯣꯅꯕꯒꯤ
ꯅꯣ꯫
ꯍꯧꯒꯠ ꯀꯥꯡꯈꯠ ꯉꯝꯗꯗꯅ꯫
ꯗꯥꯛ ꯀꯗꯤ ꯆꯥꯗ꯭ꯔꯥꯎꯕꯣ꯫
ꯗꯥꯛ ꯆꯥꯏ ꯐꯠꯇꯕꯩꯋꯥꯅꯤ ꯆꯥꯗꯤ ꯆꯥꯏ꯫
ꯎꯝ꯫ ꯑꯗꯨ ꯆꯥꯛ ꯅꯨꯡꯒꯗꯤ꯫ ꯆꯥꯕ ꯌꯥꯗ꯭ꯔꯕꯣ ꯆꯥꯥꯁꯜꯂꯨ ꯌꯥꯗ꯭ꯔꯣ꯫
ꯑꯁ ꯆꯥꯅꯤꯡ ꯊꯥꯅꯤꯡꯉꯣ ꯄꯣꯛꯇ꯭ꯔꯤꯅꯦ꯫ ꯇꯝꯐꯨꯠ ꯇꯔꯥ ꯈꯔꯥ ꯈꯔꯥ ꯆꯥꯏ
ꯎꯝ꯫
ꯆꯤꯜ ꯂꯩꯁꯤ ꯏꯈꯥ ꯈꯥ ꯇꯧꯕꯗꯣ꯫
ꯅꯕ ꯈꯨꯏ ꯑꯝꯇ ꯄꯤꯊꯛꯁꯦ ꯍꯥꯏꯕ꯭ꯔꯣ ꯀꯥꯏ
ꯑꯝ ꯈꯨꯍꯤꯁꯨ ꯆꯥꯔꯦ ꯊꯨꯝꯕ ꯌꯥꯗ꯭ꯔꯦ ꯏꯕꯦꯝꯃ꯫ ꯐꯖꯅ ꯈꯥꯔꯦ ꯍꯟꯗꯛꯀꯤ ꯂꯥꯏꯍꯧꯖꯤꯗꯤ
ꯎꯝ ꯅꯣꯡꯃꯪꯈꯥ ꯂꯩꯍꯧꯔꯦ꯫
ꯑ ꯅꯣꯡꯃꯪꯈꯥ ꯗꯨꯗꯤ ꯑꯉꯥꯡ ꯃꯆꯥ ꯑꯗꯨꯗꯤ ꯑꯩꯈꯣꯏ ꯑꯗꯨꯝ ꯆꯥꯏ ꯀꯩꯅꯣ ꯄꯪꯖꯥ ꯆꯥꯏ ꯀꯩꯅꯣ ꯑꯣꯡꯃꯪꯈ ꯗꯨꯗꯤ꯫
ꯎꯝ ꯅꯣꯡꯃꯪꯈꯥꯏ ꯅꯣꯡꯃꯈꯥ ꯆꯥꯕꯁꯨ ꯐꯥꯕꯅꯤꯅꯦ꯫ ꯈꯥꯕꯒ ꯈꯥꯕꯒ ꯄꯥꯁꯜꯂꯒ ꯊꯨꯝꯇꯣꯔꯛꯑꯗꯤ ꯀꯅꯥ ꯈꯪꯕ
ꯎꯝ ꯎꯝ ꯊꯨ ꯑ ꯅꯦ ꯈꯔ ꯆꯥꯏ ꯌꯥꯗ ꯁꯣꯔꯤꯀꯥꯟꯁꯤꯗ ꯑꯗꯨ ꯌꯥꯗ꯭ꯔꯗꯤ ꯎꯝ꯫ ꯌꯥꯔꯦ ꯌꯥꯔꯦ ꯆꯝꯐꯨꯠꯇ ꯆꯤꯅꯤ ꯊꯥꯛꯑꯒ ꯈꯔ ꯈꯔ ꯑꯗꯨꯝ ꯆꯥꯖꯔꯒꯦꯀꯣ꯫
ꯑꯗꯣ ꯅꯣꯡꯃꯈꯥ ꯆꯥꯥꯁꯜꯂꯒ ꯐꯥꯗꯣꯔꯛꯄꯁꯨ ꯀꯅꯥ ꯈꯪꯕꯅꯣ ꯍꯥꯏꯐꯦꯠ꯫ ꯇ꯭ꯔꯥꯏ ꯇꯧꯁꯤꯟꯕꯗꯤ ꯌꯥꯏꯗꯅ꯫
ꯀ ꯂꯣꯏ ꯅꯍꯥꯟꯋꯥꯏ ꯑꯍꯟꯈꯩꯁꯨ ꯍꯥꯏꯅꯔꯝꯃꯣꯏ꯫ ꯅꯣꯡꯃꯪꯈꯥꯗ ꯢ ꯀꯩꯗꯅꯣ ꯍꯤꯗꯥꯛ ꯁꯦꯝ ꯑꯃꯒꯤ ꯑꯃꯗꯤ ꯍꯥꯏꯔꯝꯕꯅꯤꯅ ꯑꯩꯁꯨ ꯐꯖꯅꯗꯤ ꯈꯪꯗꯦ ꯂꯣꯛ ꯂꯥꯢꯍꯧ ꯇꯧꯕꯗ ꯌꯥꯝ ꯐꯩ ꯀꯥꯏꯅ ꯍꯥꯏꯅꯕ ꯑꯝꯗꯤ ꯂꯩꯕꯅꯦ꯫
ꯎꯝ ꯑꯗꯣ ꯅꯣꯡꯃꯈꯥꯗꯤ ꯄꯜꯂꯕ ꯅꯠꯇ꯭ꯔꯣꯗꯣ ꯍꯥꯏꯐꯦꯠ ꯆꯥꯥꯁꯜꯂꯒ ꯌꯦꯡꯉꯨ ꯐꯅꯤꯗꯨ ꯍꯥꯢꯕꯖꯨ ꯂꯩꯇꯦ꯫
ꯌꯥꯅꯤ ꯌꯥꯅꯤ ꯈ ꯈꯔ ꯐꯔꯦ ꯑꯩꯁꯦ ꯐꯖꯔꯅꯤꯁ ꯑ ꯁꯥꯂꯨꯔꯒ ꯍꯦꯟꯖꯟꯒ꯭ꯔꯗꯤ꯫ ꯐꯔꯕꯨꯗꯤ ꯐꯩꯌꯦꯕꯨ ꯍꯦꯟꯖꯟꯒ꯭ꯔꯗꯤ ꯃꯑꯣꯡ ꯑꯃ ꯏꯇꯥ ꯇꯥꯔꯔꯣ
ꯑꯗꯨꯣ ꯀꯔꯤ ꯅꯣꯡꯃꯈꯥ ꯆꯥꯕꯗꯗꯤ ꯅꯥꯕꯗꯁꯨ ꯍꯦꯟꯁꯨ ꯍꯦꯟꯖꯤꯟꯗꯦ꯫ ꯅꯣꯡ ꯃꯈꯥ ꯆꯥꯕꯗ ꯀꯅꯥ ꯅꯥꯕ ꯍꯦꯟꯖꯜꯂꯤ ꯀꯥꯏ ꯄꯥꯎ ꯇꯥꯒꯦꯗ꯭ꯔꯤꯅꯦ ꯑꯩꯕꯨ꯫
ꯄꯥꯎꯕꯨꯗꯤ ꯇꯥꯗ꯭ꯔꯤ꯫ ꯑꯗꯨ ꯀꯅꯥꯅ ꯈꯪꯕ꯭ꯔ ꯍꯦꯟꯖꯤꯟꯅꯔꯝꯕꯁꯨ ꯑꯩꯈꯣꯏ ꯇꯥꯗꯕꯩ ꯑꯣꯏꯔꯝꯃꯗꯤ꯫ ꯐꯩꯖꯨ ꯇꯥꯗ꯭ꯔꯤ ꯐꯠꯇꯦꯁꯨ ꯇꯥꯗ꯭ꯔꯤ ꯑꯗꯨꯅꯅꯦ꯫
ꯐꯩꯌꯦꯗꯤ ꯃꯌꯥꯝ ꯇꯥꯔꯦꯗ꯫
ꯏꯁ ꯁ ꯑꯁꯦꯡꯕꯒꯤ꯫
ꯁꯦꯝꯕꯒꯤ
ꯈꯪꯗꯦꯅꯦ ꯑꯩꯈꯣꯏꯅ ꯀꯃꯥꯏꯅ ꯇꯧ ꯇꯥꯗ꯭ꯔꯣ꯫
ꯅꯪꯅ ꯈꯔ ꯑꯥ ꯄꯥꯎ ꯅꯨꯡ ꯈꯔ ꯈꯪꯒꯜꯂꯝꯃꯔꯣꯏ ꯑꯗꯨꯅ
ꯑ ꯍꯧꯖꯤꯀꯥꯟꯖꯦ ꯆꯠꯊꯣꯛ ꯈꯣꯊꯣꯛꯄꯁꯨ ꯈꯔ ꯋꯥꯠꯂꯦ ꯑꯗꯨꯝ ꯆꯨꯝꯅꯒꯤ ꯊꯕꯛ ꯆꯠꯄ ꯍꯜꯂꯛꯄ ꯄ ꯇꯨꯝꯕ ꯆꯥꯕ ꯑꯗꯨꯝ ꯇꯧ ꯂꯩꯔꯅꯤ ꯈꯤꯇꯪꯕꯨꯗꯤ ꯋꯥꯠꯂꯦ ꯍꯥꯏꯇꯥꯔꯦ꯫
ꯎ
ꯑ ꯇꯧꯗꯧꯔꯤ ꯃꯌꯥꯝꯁꯤꯒ ꯅꯥꯁꯤꯜꯂꯛꯏꯁꯤꯒ ꯑꯩꯅ ꯈꯜꯂꯨꯔꯤꯁꯤꯒ ꯏꯆꯥꯟ ꯗꯤ ꯆꯥꯟꯅꯈꯤꯗ꯭ꯔꯦꯍꯦ꯫
ꯎꯝ ꯀꯣꯛ ꯁꯥꯔꯝꯃꯅꯤ꯫
ꯁꯥ ꯑꯔꯣꯢꯕꯤꯅꯤ ꯏꯕꯦꯝꯃ
ꯎꯝ꯫
ꯍꯥ ꯐꯣꯟꯁꯤꯁꯨ ꯌꯥꯗ꯭ꯔꯕꯅꯦ ꯎꯝ ꯄꯥꯏꯔꯤꯕꯗꯨꯅ ꯋꯥꯔꯤ ꯁꯥꯟꯅꯅꯕ ꯁꯤꯟꯅꯤꯡꯉꯝꯃꯦ
ꯌꯥꯁꯜꯂꯛꯇꯕ ꯌꯥꯁꯜꯂꯛꯇꯕ ꯉꯥꯛꯇ ꯉꯥꯏꯔꯦ ꯍꯛꯆꯥꯡꯖꯤ ꯌꯥꯖꯤꯜꯂꯛꯇ꯭ꯔꯦ ꯐꯣꯟꯁ ꯌꯥꯁꯜ ꯂꯥꯛꯇ꯭ꯔꯦ ꯑꯦ ꯀꯌꯥꯝ ꯂꯩꯇꯔꯒꯦ
ꯎ ꯂꯩꯇ꯭ꯔꯦ ꯂꯩꯅ ꯄꯨꯂꯞ ꯄꯨꯟꯅ ꯌꯥꯁꯪꯃꯤꯟꯅꯔꯗꯔꯦ
ꯂꯥꯏꯔꯕꯗ ꯂꯥꯏ ꯆꯪꯉꯦꯗꯨ ꯇꯧꯔꯦꯅꯦ ꯍꯥꯏ
ꯇꯧꯋꯦ ꯇꯧꯋꯦ ꯑꯗꯨꯗꯤ ꯌꯥꯝ ꯆꯨꯝꯕꯖꯥꯠꯅꯤꯗ ꯑꯗꯨꯗꯤ ꯄꯥꯎꯔꯧꯗ ꯑꯣꯏꯔꯝꯗ꯭ꯔꯦ ꯑꯗꯨꯗꯤ ꯑꯆꯨꯝꯕ ꯋꯥꯍꯩ ꯑꯣꯏꯕ ꯌꯥꯔ
ꯎꯝ
ꯏꯅꯥ ꯈꯨꯟꯕꯗ ꯅꯨꯡꯉꯥꯏꯕꯗ ꯅꯨꯡꯉꯥꯏꯕ ꯍꯥꯞꯄꯤ ꯂꯥꯏꯔꯕꯗ ꯑꯋꯥꯕ ꯍꯥꯞꯄꯤ ꯑꯗꯨ ꯆꯨꯝꯃꯦꯗꯣ
ꯎꯝ ꯅꯪ ꯍ ꯋꯥꯖ ꯂꯩꯦ ꯀꯥꯟꯗꯦ ꯑꯃ ꯌꯥꯝ ꯋꯥꯍꯜꯂꯦꯕ ꯍꯥ ꯂꯥꯏꯁꯤꯁꯨ ꯃꯕꯨꯛ ꯐꯠꯇꯦꯅꯦ ꯍꯥ
ꯏꯁ ꯐꯠꯇ ꯍꯥꯏꯔꯕꯨ ꯀꯩꯅꯣ ꯂꯩꯇꯕꯗꯤ ꯅꯠꯇꯦ ꯂꯥꯏꯌꯦ ꯂꯥꯏ ꯂꯩ ꯂꯩꯇꯦ ꯍꯥꯏꯗꯤ ꯌꯥꯔꯣꯏꯕ ꯑꯗ ꯏꯅꯥꯛ ꯈꯨꯟꯕ ꯏꯃꯨꯡꯗꯨ ꯂꯩꯕ ꯋꯥꯅꯦꯕ
ꯎꯝ ꯑꯥꯏꯁꯨ ꯅꯨꯡꯉꯥꯏꯕ ꯄꯝꯃꯤꯗꯨꯅꯍ ꯃꯤ ꯈꯤꯇꯪ ꯑꯣꯏꯔꯝꯗ꯭ꯔꯦꯕ
ꯑꯣꯢꯔꯝꯗꯔꯦ ꯑꯣꯏꯔꯝꯗ꯭ꯔꯦ ꯊꯤ ꯄꯥꯝ ꯂꯩꯔꯝꯃꯦ ꯅꯣꯡ ꯑꯗꯨꯅ ꯀꯩꯅꯣ ꯑ ꯂꯥꯏ ꯒꯨꯝꯕꯁꯤꯅ ꯄꯨꯔꯥ ꯏꯅꯥ ꯈꯨꯟꯕ ꯏꯃꯨꯡꯗꯩ ꯆꯪ ꯆꯪꯗꯅ ꯂꯩꯁꯦ ꯑꯩ ꯌꯥꯎ ꯑꯣꯏꯔꯗꯤꯦꯕ ꯑꯩꯅ ꯂꯥꯏ ꯑꯣꯏꯔꯗꯤꯦꯕ ꯃꯣꯏ ꯂꯩꯅ ꯀꯩꯅ ꯂꯣꯏ ꯇꯧꯊꯣꯛꯀꯗꯕꯅꯦ ꯑ ꯑꯥ ꯁꯖꯥ ꯂꯣꯏ ꯄꯨꯊꯣꯛꯀꯗꯕꯅꯦ
ꯍꯣꯏꯌꯦ ꯅꯣꯏ ꯑꯩꯈꯣꯏꯁꯨ ꯂꯥꯏ ꯑꯣꯏꯔꯝꯃꯗꯤ ꯆꯞ ꯃꯥꯅꯔ ꯇꯧꯗꯣꯏꯅꯤ ꯀꯩꯅꯣ ꯑꯁ ꯅꯨꯡꯉꯥꯏꯕ ꯏꯃꯨꯡꯗꯣ ꯄꯨꯁ ꯂꯥꯎ ꯆꯪꯖꯟꯂꯒꯕ ꯃꯣꯏꯅ ꯑꯊꯨꯝ ꯑꯍꯥꯎ ꯀꯠꯄ ꯃꯌꯥꯝꯗꯣ ꯆꯥ ꯊꯣꯛꯀꯗꯕ
ꯇꯧꯔ ꯇꯧꯔꯃꯦ ꯅꯣꯏ ꯅꯣꯏ ꯏꯃꯨꯡ ꯅꯨꯡꯉꯥꯏꯕꯒꯤ ꯍꯧꯅꯕꯗ ꯂꯥꯏ ꯑꯣꯏꯔꯁꯨ ꯅꯨꯡꯉꯥꯏꯅꯤꯡꯗ ꯑꯗꯨ ꯇꯧꯔꯒ ꯑꯩꯈꯣꯏ ꯑꯋꯥꯕ ꯑꯃꯁꯨꯛ ꯈꯪꯉꯤ
ꯍꯣꯏ ꯌꯥꯝ ꯅꯨꯡꯉꯥꯏꯕ ꯌꯧꯗꯦꯀꯣ
ꯌꯥꯝ ꯅꯨꯡꯉꯥꯏꯕ ꯌꯧꯗ꯭ꯔꯁꯨ ꯑꯗꯨꯝ ꯃꯔꯛ ꯃꯍꯥꯗ ꯂꯩꯔꯒ ꯑꯗꯨꯝ ꯅꯨꯡꯉꯥꯏꯔꯤꯗꯨꯗꯤ
ꯑꯦ ꯅꯨꯡꯉꯥꯏꯇꯦ ꯅꯨꯡꯉꯥꯏꯇꯦ ꯅꯣꯏ ꯅꯨꯡꯉꯥꯏꯕ ꯃꯥꯟꯖꯕꯩ ꯋꯥꯅꯤ
ꯃꯁ ꯃꯟꯖꯕꯩꯅꯤ ꯋꯥ ꯀꯥꯏ ꯌꯦ ꯑꯗꯨ ꯑꯣꯏꯔꯁꯨ ꯈꯤꯇꯪ ꯈꯦꯠꯅꯩꯗꯅ ꯑꯩꯈꯣꯏꯅ ꯂꯩꯛꯁꯤꯒ ꯅꯣꯏ ꯂꯩꯔꯄꯗꯨꯒꯗꯤ
ꯈꯦꯠꯅꯥꯗꯦ ꯈꯦꯠꯅꯥꯗꯦ
ꯀꯔꯤꯗ ꯈꯦꯠꯅꯗ꯭ꯔꯤꯕ
ꯑꯩꯈ‌ꯣꯏꯅ ꯊꯥꯏꯅꯒꯤ ꯑꯍꯟꯅ ꯊꯝꯕꯤꯔꯝꯕ ꯑꯗꯨꯒꯤ
ꯊꯥꯏꯅꯒꯤ ꯀꯩ ꯍꯥꯏꯕ
ꯈ‌ꯣꯏꯅ ꯊꯥꯏꯅꯒꯤ ꯑꯍꯟꯅ ꯊꯝꯕꯤꯔꯝꯕꯒꯤꯅꯦ ꯍꯥꯏꯕꯩ ꯋꯥꯅꯤꯗ
ꯃꯣꯏꯅ ꯊꯝꯕꯤꯔꯝꯗꯨꯗꯩ ꯅꯣꯏꯅꯁꯨ ꯍꯧꯖꯤꯛ ꯇꯦꯛ ꯇꯦꯛ ꯑꯗꯨꯝ ꯇꯥꯟꯁꯤꯜꯂꯤꯗꯨꯗꯤ
ꯇꯟꯗ‌ꯦꯗ ꯂꯣꯏꯁꯤꯟꯕꯩ ꯊꯕꯛꯇꯅꯤ ꯇꯥꯟꯖꯟꯕꯩꯗꯤ ꯌꯥꯎꯗ꯭ꯔꯦ
ꯌꯥꯝ ꯂꯣꯏꯁꯤꯟꯂꯕꯣ ꯍꯥꯏꯁꯦ
ꯂꯣꯏꯁꯟꯂꯦ ꯂꯣꯏꯁꯟꯂꯦ
ꯏꯁ ꯀꯩ ꯀꯩ ꯂꯣꯏꯁꯤꯟꯊꯣꯛꯈ꯭ꯔꯕ ꯍꯥꯏꯁꯦ
ꯈꯪꯗ‌ꯦꯗ ꯑꯃꯗꯨ ꯄꯛꯆꯪꯗ ꯆꯪꯉꯤ ꯀꯃꯥꯏꯅ ꯇꯧꯔꯤꯅꯣ ꯄꯩꯁꯥꯖꯦ ꯈꯤꯇꯪ ꯊꯝꯖꯤꯜꯍꯧꯒ‌ꯦ ꯈꯟꯕꯅꯤ ꯆꯠꯈꯤꯕꯗ ꯁꯔꯨꯛ ꯑꯣꯏ ꯂꯩꯔ‌ꯦ ꯊꯝꯖꯤꯟꯕꯒꯤ ꯁꯔꯨꯛ ꯌꯥꯎꯗꯔ‌ꯦ
ꯎꯝ ꯅꯣꯏ ꯆꯠꯂꯤꯗꯨ ꯀꯣꯏꯕ ꯂꯥꯡꯕ ꯆꯠꯄꯗ ꯆꯠꯄ ꯑꯣꯏꯔꯝꯒꯅꯤꯀꯣ ꯂꯥꯁꯇ
ꯀꯥꯏꯗ‌ꯩꯅ‌ꯣꯗ ꯍꯟꯗꯛꯇꯤ ꯑꯗꯨꯒꯨꯝꯕꯒ ꯆꯠꯄꯒ ꯐꯪꯗꯦ ꯆꯠꯀꯦꯗꯤ ꯈꯜꯂꯤ ꯑꯗꯨ ꯆꯠꯄꯗꯤ ꯐꯪꯗ꯭ꯔꯦ
ꯑꯣ
ꯆꯠꯄ ꯍꯥꯏꯔꯒ ꯆꯤꯟꯂꯦꯗ
ꯀꯩ ꯀꯩ
ꯑꯩ ꯄꯣꯊꯥꯃꯟꯗꯅ ꯊꯕꯛ ꯇꯤꯁꯤꯜꯂꯦ ꯍꯥꯏꯕ ꯍꯧꯖꯤꯛ ꯄꯣꯊꯥꯃꯟꯗꯅ ꯊꯕꯛ ꯊꯣꯛꯄ ꯑꯗꯩ ꯆꯠꯊꯣꯛ ꯈꯣꯠꯊꯣꯛ ꯄ ꯑꯝꯇ ꯁꯪꯗ꯭ꯔꯦ ꯍꯥꯏꯇꯥꯔꯦ
ꯌꯥꯝ ꯋꯥꯅ ꯈꯥꯡꯉꯤꯖꯥꯠꯅꯤꯅꯦ ꯏꯇꯥꯎꯗꯤ
ꯍ‌ꯣꯏ
ꯄ‌ꯣꯊꯥꯃꯟꯗꯅ ꯋꯥꯕꯅꯦꯕ
ꯍꯣꯏ ꯄꯣꯊꯥꯃꯟꯗꯅ ꯋꯥꯔꯦ ꯍꯧꯖꯤꯛꯁꯨ ꯉꯥꯏꯍꯛ ꯂꯩꯔꯒ ꯄꯣꯊꯥꯔꯗꯕꯅꯤ ꯑꯩ ꯋꯥꯃꯟꯗꯅ ꯄꯣꯊꯥꯔꯗꯕꯅꯤ
ꯑꯩꯗꯤꯕ ꯅꯣꯏ ꯂꯥꯏꯞ ꯏꯁꯇꯥꯏꯜ ꯅꯨꯡꯉꯥꯏꯖꯔꯝꯅꯤ ꯅꯣꯏ ꯄꯨꯟꯁꯤꯁꯦ
ꯀꯥꯢꯗꯩ ꯅꯨꯡꯉꯥꯢꯕꯅꯣꯗ ꯄꯨꯟꯁꯤꯖꯦ ꯃꯈꯜ ꯃꯊꯦꯜ ꯑꯣꯏꯔꯒꯅ ꯍꯦꯟꯅ ꯅꯨꯡꯉꯥꯏꯕꯅꯤꯅꯦ ꯌꯦꯟꯖꯥꯡꯖꯨ ꯑꯆꯥꯕ ꯑꯝꯗ ꯁꯨꯝ ꯆꯥꯔꯗꯤ ꯍꯥꯎꯖꯜꯂꯛꯇꯦꯗꯅ ꯃꯈꯜ ꯃꯈꯜ ꯆꯥꯔꯗꯤ ꯍꯥꯎꯋꯤꯗꯅ ꯁꯨꯝ ꯂꯩꯗꯅ ꯃꯈꯜ ꯃꯊꯦꯟꯗꯣ ꯑꯗꯣ ꯑꯗꯨ ꯇꯧꯗ꯭ꯔꯕꯅꯤꯅ ꯑꯩꯈꯣꯏꯗꯤꯕꯀꯣ ꯄꯨꯟꯁꯤꯁ‌ꯦ ꯅꯨꯡꯉꯥꯏꯕ ꯏꯍꯧ ꯍꯧꯗ꯭ꯔꯦ ꯍꯥꯏꯇꯥꯔꯦ
ꯄꯥꯎꯔꯧꯒ ꯄꯤꯕ ꯌꯥꯝ ꯍꯩ ꯂꯩꯔꯝꯃ‌ꯦꯅ‌ꯦ ꯏꯊꯥꯎ ꯈ‌ꯣꯏꯗꯤ ꯑꯍꯟ ꯂꯃꯟ ꯁꯪꯒ ꯌꯥꯝ ꯇꯧꯔ ꯃꯥꯜꯂꯦꯗ
ꯑ ꯍꯟꯅꯨꯁꯟꯂꯛ ꯇꯧꯔꯤꯅꯤ ꯁꯪꯒꯅ ꯅꯠꯇꯦ
ꯍꯟꯅꯨꯈꯤꯕꯒꯁꯦ ꯈꯪꯍꯧꯔꯔꯣꯏ ꯍꯥꯏꯕ ꯃꯇꯝꯁꯤꯅ ꯁꯨꯝ ꯖꯔ ꯖꯔ ꯆꯠꯃꯟꯕꯅ
ꯃꯇꯝꯗꯤ ꯐꯥꯔꯨꯕ ꯌꯥꯗꯕꯅꯤꯅ ꯎꯄꯥꯏ ꯂꯩꯇꯦ ꯑꯇꯩ ꯑꯇꯩ ꯑꯣꯏꯔꯗꯤ ꯐꯥꯔ ꯊꯝꯕ ꯌꯥꯕ
ꯎꯝ
ꯃꯇꯝꯗꯗꯤ ꯎꯄꯥꯏ ꯂꯩꯇꯦꯕ
ꯂꯩꯇꯦ ꯂꯩꯇꯦ ꯑꯩ ꯊꯨꯝꯃꯣꯛ ꯎꯞꯁꯟꯒꯦ ꯇꯧꯕꯅꯤ ꯆꯦꯟꯊꯣꯛꯈꯤ ꯍꯥꯏꯕ ꯍꯦꯛꯇ ꯌꯥꯗꯦ ꯍꯥꯏꯕ
ꯐꯒꯤꯁꯨ ꯃꯩ ꯆꯠꯂꯝꯃ‌ꯦꯅ ꯅꯪꯗꯤ
ꯎꯝ ꯑꯥ ꯂꯩ ꯍꯥꯏꯕꯗꯨꯗ ꯈꯤꯇꯪ ꯅꯣꯛꯑꯗꯤꯕ ꯅꯁꯥꯗꯣ ꯈꯤꯇꯪ ꯅꯨꯡꯉꯥꯏꯔꯛꯄ ꯌꯥꯕ꯭ꯔꯥ ꯌꯦꯡꯒꯦꯅ ꯇꯧꯕꯤꯕꯅꯤꯗ
ꯎꯝ ꯊꯥꯒꯠꯆꯔꯤ ꯊꯥꯒꯠꯆꯔꯤ ꯉꯥꯏꯍꯥꯛꯇꯪ ꯑꯣꯏꯔꯁꯨ ꯅ‌ꯣꯛꯍꯟꯕꯤꯕꯒꯤ
ꯑꯗꯨꯃꯥꯏꯅ ꯈꯔ ꯅꯣꯛ ꯈꯣꯠꯇꯅ ꯅꯁꯥꯗꯣ ꯈꯔ ꯅꯨꯡꯉꯥꯏ ꯂꯩꯔꯗꯤ ꯅꯁꯥꯗꯣ ꯐꯕ ꯃꯥꯜꯂꯤꯗꯅ
ꯍꯣꯏ ꯑꯗꯨꯕꯨꯗꯤ ꯆꯨꯝꯃꯤꯅꯦ ꯑꯗꯨꯁꯨ
ꯎꯝ
ꯃ
ꯅꯣꯡꯃ ꯀꯣꯏꯊꯣꯛꯔꯛꯀꯦ ꯁꯪꯉꯀꯥꯟꯗ ꯍꯧꯖꯤꯛꯇꯤ ꯑꯩ ꯄꯣꯊꯥꯃꯟꯗꯅ ꯊꯕꯛ ꯊꯤ ꯆꯤꯜꯂꯦ ꯍꯥꯏꯕ
ꯎꯝ ꯅꯣꯡ ꯐꯥꯗꯣꯛꯁꯨ ꯂꯥꯛꯑꯣ ꯀꯃꯥꯏꯅ ꯇꯧꯔꯤ ꯈꯣꯠꯂꯤ ꯅꯥꯏ ꯀꯩꯀꯥꯗꯁꯨ ꯍꯪꯉꯣ ꯊꯃꯣꯏꯁꯤ ꯄꯦꯟꯊꯣꯛꯀꯦ ꯅꯣꯏꯁꯨ ꯍꯥꯛꯃꯜꯂꯤ
ꯑꯩꯁꯨ ꯂꯥꯛꯀꯦꯗꯤ ꯈꯜꯂꯤꯕꯅꯤ
ꯎꯝ ꯅꯍꯥꯟꯋꯥꯏꯒꯤ ꯑꯩꯈꯣꯏ ꯇꯝꯃꯤꯟꯅꯔꯛꯄ ꯃꯤ ꯃꯈꯩꯗꯣ ꯍꯧꯔꯒ ꯂꯥꯡꯃꯤꯟꯅꯧ ꯀꯗꯧꯔꯒꯦ
ꯎꯝ ꯑꯁ ꯈꯪꯗꯦꯗ ꯃꯣꯏ ꯁꯪꯉꯤ ꯁꯪꯗꯦ ꯇꯧꯔꯛꯑꯗꯤ
ꯍꯣꯏꯅꯦ ꯁꯪꯗꯧꯕ ꯅꯨꯃꯤꯠ ꯑꯃ ꯌꯦꯡꯉꯣ ꯑꯗꯨꯒ ꯁꯤꯗ ꯆꯥꯛ ꯑꯝ ꯆꯥꯔꯒ ꯑꯗꯨꯝ ꯃꯌꯥꯝ ꯄꯨꯟꯕ ꯌꯥꯏꯗꯅ
ꯍꯣꯏꯅꯦ ꯍꯣꯏꯅꯦ ꯋꯀꯤꯡ ꯊꯣꯛꯂꯛꯄꯅꯤꯅ ꯃꯤ ꯃꯌꯥꯝ ꯊꯦꯡꯅꯔꯅꯤ
ꯑꯦ ꯋꯥꯀꯤꯡ ꯆꯠꯂꯤꯔꯣ ꯍꯥꯏꯁꯦ
ꯋꯥꯛꯀꯤꯡ ꯊꯣꯛꯂꯛꯄꯅꯤꯗ ꯄꯣꯊꯥꯃꯟꯗꯅ ꯑꯩꯗꯣ ꯋꯥꯔꯕ ꯁꯨꯝ ꯅꯣꯏ ꯈꯜꯂꯛꯑꯅꯤꯅ ꯑꯗꯨꯒꯤ ꯍꯥꯏꯐꯦꯠ ꯊꯣꯛꯂꯛꯄꯅꯤꯗ
ꯑꯣ ꯐꯩ ꯀꯩꯅꯣ ꯑꯗꯨꯁꯨ ꯍꯥꯡꯆꯤꯠ ꯍꯛꯆꯥꯡ ꯐꯗꯣꯏꯅꯦ
ꯍ ꯄꯣꯊꯥꯃꯟꯗꯅꯕ ꯑꯅꯥ ꯑꯌꯦꯛꯀ ꯌꯥꯎꯁꯜꯂꯛꯑꯗꯤꯅ ꯁꯨꯝ ꯆꯥꯔꯐꯝ ꯆꯥꯔꯐꯝ ꯇꯧꯕꯗꯣ ꯏꯁꯥꯗꯨꯖꯨ ꯅꯣꯏ ꯈꯜꯂꯛꯑꯕꯅꯤꯅ ꯅꯥꯈꯜꯂꯛꯑꯗꯤ ꯄꯥꯈꯠꯇꯅ ꯋꯥꯀꯤꯡ ꯉꯥꯛꯊꯣꯛꯀꯦꯅ ꯊꯣꯛꯂꯛꯄꯅꯦ ꯈꯪꯅꯕꯩ ꯈꯪꯅꯕ ꯉꯥꯛꯇ ꯉꯥꯏꯔꯦ
ꯎꯝ ꯍꯣ ꯑꯗꯨꯗꯤ ꯆꯠꯊꯣꯛꯑꯣ ꯢꯇꯥꯎꯁꯨ ꯑꯩꯁꯨ ꯍꯤꯗꯥꯛ ꯒꯨꯂꯤ ꯀꯩ ꯀꯩ ꯈꯔ ꯆꯥꯁꯜꯂꯨꯒꯤꯒꯦ
ꯍꯣꯏ
ꯎꯝ ꯑꯣ ꯍꯌꯦꯡ ꯂꯥꯛꯑꯝꯗꯥꯏꯗ ꯄꯥꯎ ꯍꯥꯏꯔꯛꯑꯣꯍꯦ
ꯍꯣꯏ ꯍꯣꯏ ꯍꯥꯏꯔꯛꯀꯦ ꯍꯥꯏꯔꯛꯀꯦ
ꯑꯣ ꯊꯝꯃꯦꯀꯣ ꯑꯗꯨꯗꯤ
ꯑꯥꯎ ꯅꯥꯕ ꯊꯨꯅ ꯐꯔꯣꯀꯣ ꯢꯇꯥꯎ
ꯍꯣ ꯍꯣ ꯍꯣ ꯍꯣ
ꯎꯝ ꯊꯝ ꯊꯝ
ꯎꯝ ꯊꯝꯃꯦ ꯊꯝꯃꯦ